ꯍꯦꯜꯂꯣ ꯇꯥꯏꯌꯦ ꯀꯣ ꯑ ꯑ ꯇꯥꯏ ꯍꯣꯏ ꯅꯪꯒꯤꯁꯨ ꯑꯩꯒꯤ ꯕꯦꯛ ꯕꯦꯛ ꯏꯔꯣꯡ ꯃꯣꯏꯁ ꯂꯥꯛꯄ꯭ꯔꯥ
ꯍꯣꯏ ꯈꯔ ꯈꯔ
ꯉꯥꯏꯌꯣꯀꯣ ꯑꯉꯥꯡꯅ ꯀꯔꯤꯅꯣ ꯑꯥꯏꯁ ꯇꯣ
ꯑ
ꯇꯧꯔꯒ ꯂꯩꯕꯅꯦ
ꯑꯣ ꯄꯥꯟꯅ ꯇ ꯄꯥꯟꯅꯔꯤ ꯇꯧꯗꯦꯗ
ꯑꯥ ꯑꯥ ꯌꯥꯔꯅꯤꯗ ꯁꯤꯅꯤꯀꯣ
ꯑꯣ ꯆꯠꯈ꯭ꯔꯣ ꯍꯥꯢꯕ꯭ꯔꯣ
ꯍꯣꯏ ꯆꯥꯛ ꯊꯣꯡꯅ ꯂꯩꯅꯦ ꯍꯧꯖꯤꯛ
ꯑꯣ ꯀꯔꯤ ꯌꯦꯟꯖꯥꯡ ꯊꯣꯡꯕ꯭ꯔꯣ
ꯑ ꯑꯃꯨꯀ ꯀꯣ ꯕꯤꯟꯁ ꯕꯤꯟꯁ ꯑꯗꯨꯒ ꯑꯣꯛꯁꯣꯏꯁꯨ ꯈꯔ ꯍꯥꯞꯄ ꯑꯗꯨꯒ ꯑ ꯀꯔꯤꯅꯣ ꯑ ꯑꯃꯨꯛꯀ ꯀꯧꯈ꯭ꯔꯦ ꯃꯃꯥ ꯑꯃ ꯂꯩꯕꯗꯣ ꯁꯣꯀ꯭ꯔꯤ ꯀꯣ
ꯑꯥ ꯑꯣ ꯅꯪꯅ ꯊꯣꯡꯅꯕ꯭ꯔꯣ
ꯍꯣꯏ ꯑꯩꯅ ꯊꯣꯡꯉꯔꯒ ꯂꯩꯅꯦ
ꯍꯥꯎꯅꯦ ꯍꯦ ꯅꯪ
ꯍꯥꯎ ꯇ ꯅꯤꯅ ꯑꯗꯨꯝ ꯈꯪꯕ ꯋꯥꯅꯤꯗ ꯎꯝ ꯉꯁꯤꯗꯤ ꯀꯔꯤ ꯀꯔꯤ ꯇꯧꯔꯦ ꯆ꯭ꯔꯁꯀꯨꯝꯕ ꯆꯠꯄ꯭ꯔꯣ
ꯑ ꯆ꯭ꯔꯁꯇ ꯂꯥꯞꯃꯟꯕꯒꯤ ꯆꯠꯇꯕ ꯀꯨꯏꯔꯦꯗ ꯑꯈꯣꯏ
ꯑꯣ ꯍꯣꯏ ꯑꯗꯨ ꯀꯤꯂꯣꯃꯤꯇꯔꯁꯀꯨꯝꯕ ꯀꯩꯌꯥꯔꯥ
ꯐꯣꯇꯤꯔꯥ ꯎꯝ ꯒꯥꯔꯤ ꯆꯠꯄꯗꯣ ꯑꯣꯟꯅꯤꯡꯅꯤꯡꯕ ꯅꯨꯃꯤꯠ ꯂꯩꯌꯦꯕ ꯑꯗꯨꯅ ꯑꯩ ꯆꯠꯄꯥ ꯎꯝ ꯈꯔ ꯐꯥꯗ꯭ꯔꯁ ꯗꯦ ꯃꯥꯗ꯭ꯔꯁ ꯗꯦꯒꯨꯝꯕ ꯢꯃꯥꯥꯒꯤ ꯌꯨꯠ ꯗꯦꯒꯨꯝ ꯄꯥꯁꯇꯔꯠ ꯗꯦꯒꯨꯝꯕ ꯂꯩꯌꯦꯅꯥ
ꯎꯝ
ꯀꯨꯝꯕ ꯃꯇꯝꯗꯒꯤ ꯀꯣꯠꯄꯅꯦ ꯅꯠꯇ꯭ꯔꯗꯤ ꯑꯁ ꯄꯩꯁꯥꯁꯨ ꯌꯥꯝꯅ ꯆꯠꯇꯦ ꯑꯩꯈꯣꯏꯗꯤ
ꯀꯌꯥꯒꯨꯝꯕ ꯆꯠꯄ꯭ꯔꯥ ꯄꯩꯁꯥ ꯎꯕꯔꯒꯨꯝꯕ ꯕꯨꯛ ꯇꯧꯔꯗꯤ
ꯍꯣꯏ ꯀꯣꯂꯦꯖꯇꯒꯤ ꯑ ꯎꯝ ꯆ꯭ꯔꯁ ꯐꯎ ꯗꯥꯢꯔꯦꯛꯂꯤ ꯆꯠꯂꯗꯤ ꯁꯦꯚꯦꯟ ꯍꯟꯗ꯭ꯔꯦꯠꯀꯨꯝꯕ ꯇꯥꯒꯅꯤ
ꯑꯣ
ꯑꯗꯨꯒ ꯎꯝ ꯑꯩꯈꯣꯏꯅ ꯑꯁꯤꯗꯒꯤ ꯍꯗꯔꯐꯥꯎ ꯆꯠꯂꯗꯤ ꯂꯨꯄꯥ ꯀꯨꯟꯒꯨꯝꯕ ꯆꯠꯂꯦ ꯑꯗꯨꯗꯒꯤ ꯑꯃꯨꯛꯀꯛ ꯑꯗꯤ ꯑꯗꯨꯒ ꯊ꯭ꯔꯤ ꯍꯟꯗ꯭ꯔꯦꯠꯀꯨꯝꯕ꯭ꯔꯥ ꯈꯔ ꯁꯨꯃꯥꯏꯅ ꯇꯧꯋꯦꯕ ꯑꯣꯀꯦ ꯑ ꯂꯝꯕꯤ ꯆꯠꯄꯁꯨ ꯑꯅꯤꯔꯛ ꯆꯠꯄꯒꯤ ꯑ ꯑꯁꯤꯗꯒꯤ ꯐꯔꯔ ꯐꯥꯎ ꯑꯗꯨ ꯐꯔꯔꯗꯒꯤ ꯑꯞ ꯐꯥꯎ ꯁꯨꯃꯥꯏꯟ ꯇꯥꯎꯕꯒꯤꯀꯣ ꯋꯥꯏꯑꯦꯕ ꯀꯔꯤꯗꯁꯨ ꯐꯪꯕ ꯃꯇꯝ ꯂꯩꯑꯦ ꯐꯪꯗꯕ ꯃ
ꯎꯝ
ꯆ꯭ꯔꯁꯠ ꯆꯥꯠꯄ
ꯎꯝ
ꯅ ꯆꯠꯇ꯭ꯔꯦ
ꯍꯣꯏ ꯑꯩꯈꯣꯏꯒꯤꯁꯨꯅꯦ ꯑꯩꯈꯣꯏꯒꯤꯁꯨꯅꯤ ꯑꯗꯨꯝ ꯇꯧꯕꯅꯤ
ꯑ ꯑꯣ ꯑꯥ
ꯑꯩꯈꯣꯏꯒꯤꯁꯨ ꯀꯤꯂꯣꯃꯤꯇꯔꯁ ꯐꯣꯔꯇꯤ ꯑꯕꯞꯅꯦꯕꯀꯣ ꯑꯗꯨꯒꯤ ꯍꯣꯏꯅꯤꯁꯨ ꯆꯠꯇꯦ ꯍꯣꯏ ꯑꯩꯈꯣꯏꯁꯨ ꯆꯠꯀꯦ ꯍꯥꯏꯔꯗꯤ ꯀꯤꯂꯣꯃꯤꯇꯔ ꯐꯣꯔꯇꯤ ꯄ꯭ꯂꯁ ꯑꯗꯨꯒ ꯎꯝ ꯎꯕꯔꯅ ꯕꯨꯛ ꯇꯧꯕ ꯀꯥꯟꯗ ꯎꯕꯔꯗ ꯋꯥꯟ ꯊꯥꯎꯖꯟ ꯅꯠꯇ꯭ꯔꯒ ꯅꯥꯏꯟ ꯍꯟꯗ꯭ꯔꯦꯠ ꯅꯠꯇ꯭ꯔꯒ ꯑꯩꯠ ꯍꯟꯗ꯭ꯔꯦꯠ ꯁꯕꯚꯦꯟ ꯍꯟ꯭ꯔꯦꯠ ꯁꯕꯚꯦꯟ ꯍꯟ꯭ꯗꯔꯦꯠ ꯅ ꯂꯤꯁꯅꯦ ꯍꯣꯏ ꯁꯨ ꯀꯣ
ꯑꯣ
ꯑꯁ ꯑꯗꯨꯒꯤ ꯑꯩꯈꯣꯏ ꯃꯇꯝꯁꯨ ꯆꯞ ꯆꯥꯗꯕ ꯃꯇꯝꯁꯦ ꯑ ꯑꯌꯨꯛꯇꯒꯨꯝꯕꯁꯨ ꯇꯥꯗꯦ ꯃꯇꯝꯁꯦ ꯎꯃ ꯅꯨꯃꯤꯗꯥꯡ ꯑꯣ ꯅꯨꯡꯗꯥꯡ ꯀꯣ ꯅꯨꯡꯗꯥꯡ ꯑꯥ ꯏꯂꯚꯦꯟꯒꯨꯝꯕꯗ ꯍꯧꯔꯅꯤ ꯁꯥꯔꯚꯤꯁꯇꯨ ꯑꯗꯨ ꯍꯦꯛ ꯂꯣꯏꯕ ꯀꯥꯟꯗꯗꯤ ꯕꯔꯣ ꯅꯠꯇ꯭ꯔꯒ ꯋꯥꯟꯒꯨꯝꯕ ꯇꯥꯔꯦꯕ ꯑꯗꯨꯒꯤ ꯑꯩꯈꯣꯏꯅ ꯄꯨꯡ ꯕꯔꯣ ꯋꯥꯟꯗꯗꯤ ꯎꯕꯔꯁꯨ ꯌꯥꯝ ꯇꯥꯡꯉꯤꯅ ꯑꯗꯨꯒ ꯍꯥꯏꯗꯗꯤ ꯌꯨꯝ ꯆꯠꯀꯦ ꯍꯥꯏꯔꯗꯤ ꯋꯥꯟ ꯊꯥꯎꯖꯟ ꯑꯕꯞ ꯀꯣ ꯐꯦꯔꯗꯣ
ꯑꯣ
ꯑꯗꯨꯒꯤ ꯑꯩꯈꯣꯏꯁꯨ ꯆꯠꯄ ꯉꯝꯗꯦ ꯎꯝ ꯂꯩꯁꯥꯅ ꯉꯝꯂꯁꯨꯀꯣ ꯃꯔꯛ ꯃꯔꯛꯇ ꯊꯥ ꯑꯃꯒꯨꯝꯕꯗꯤ ꯑꯃꯔ ꯇꯤ ꯆꯁꯦ ꯅ ꯁꯨ ꯈꯟꯕꯤꯅꯦꯕ ꯑꯩꯈꯣꯏ ꯄꯩꯁꯥꯅ ꯈꯔ ꯂꯧꯊꯣꯔꯒ ꯇꯨ ꯊꯥꯎꯖꯟ ꯑꯃ ꯂꯧꯊꯣꯔꯒ ꯀꯣ ꯑꯗꯨ ꯑꯣꯏꯔꯁꯨ ꯑꯥꯗ ꯆꯠꯂꯒ ꯍꯜꯂꯛꯑꯔꯗꯤ ꯅꯪꯒꯤ ꯑꯪꯀꯜꯗꯣ
ꯑꯣ
ꯃꯟꯦꯗ ꯁꯤꯛꯁ ꯁꯤꯛꯁ ꯑꯦ ꯑꯦꯝꯒꯨꯝꯕꯗ ꯍꯧꯒꯠꯀꯗꯕꯅꯦꯕ ꯊꯕꯛ ꯇꯧꯅꯤꯉꯥꯏ ꯑꯗꯨꯒꯤ ꯑꯩꯈꯣꯏ ꯑꯗꯨ ꯊꯦꯡꯅ ꯂꯑꯔꯗꯤ ꯃꯥꯁꯦ ꯑꯃꯨꯛꯀ ꯋꯥꯒꯅꯤ ꯊꯕꯛ ꯆꯠꯄ ꯌꯥꯔꯣꯏ ꯑꯗꯨꯒꯤ ꯑꯩꯈꯣꯏ ꯁꯨꯛꯆꯥ ꯆꯠꯇ꯭ꯔꯦ ꯈ꯭ꯔꯤꯁꯃꯥꯁꯒꯨꯝꯕ ꯅꯠꯇ꯭ꯔꯗꯤꯀꯣ ꯑꯗꯨꯒꯤ ꯑꯩꯈꯣꯏꯁꯨ ꯑꯩꯈꯣꯏ ꯂꯩꯐꯝꯁꯦ ꯌꯥꯗꯤ ꯌꯥꯏ ꯑꯗꯨ ꯑꯣꯏꯔꯁꯨ ꯑꯁ ꯆꯔꯆꯀꯤꯗꯃꯛ ꯋꯥꯕ
ꯑꯝ ꯂꯥꯞꯄꯅꯤꯅꯀꯣ
ꯎꯝ ꯅꯪꯁꯨ ꯌꯥꯝ ꯂꯥꯞꯄꯦꯍꯦ
ꯎꯝ ꯑꯗꯨ ꯑꯣꯏ ꯁꯨꯝꯅ ꯑꯣꯏꯒꯦ ꯈꯥ ꯐꯔꯥꯅꯤ ꯅꯣꯏꯒꯤ ꯀꯗꯨꯒꯤ ꯃꯃꯥꯡꯗꯥ
ꯍꯣꯏ ꯍꯣꯏ ꯑꯗꯨ ꯑꯣꯏꯔꯁꯨ ꯎꯝ ꯍꯣꯏ ꯍꯣꯏ ꯅꯪꯁꯦ ꯃꯤ ꯀꯔꯤꯅꯣ ꯃꯤ ꯃꯌꯥꯝ ꯂꯩꯕꯒꯤ ꯍꯥꯏꯕꯗꯤ ꯅꯪꯒꯤ ꯐ꯭ꯔꯦꯟꯒ ꯐꯦꯔꯒꯨꯝꯕ ꯁꯦꯔ ꯇꯧꯔꯒ ꯀꯣ ꯃꯤ ꯑꯍꯨꯝꯒꯨꯝꯕ ꯆꯠꯄ ꯌꯥꯏꯗꯅ ꯑꯗꯨ ꯁꯦꯔ ꯇꯧꯔꯒ ꯆꯠꯂꯤꯗꯤ ꯅꯪꯒꯤꯗꯤ ꯈꯔ ꯐꯒꯅꯤꯀꯣ ꯅꯣꯏꯒꯤꯗꯤ ꯑꯩꯈꯣꯏꯗꯤ ꯑꯩꯈꯣꯏ ꯉ ꯅꯤꯕ
ꯑꯣ ꯎꯝ ꯅꯣꯏ ꯃꯅꯥꯛꯇ ꯃꯤ ꯀꯅꯥꯁꯨ ꯂꯩꯇ꯭ꯔꯕ꯭ꯔꯥ
ꯍꯣꯏ ꯑꯩꯈꯣꯏ ꯆꯟꯃꯤꯟꯅꯕ ꯌꯥꯕ ꯃꯤ ꯂꯩꯇꯦ ꯃꯤ ꯂꯩꯗꯤ ꯂꯩꯌꯦ ꯑꯗꯨ ꯑꯣꯏꯔꯁꯨꯀꯣ ꯑꯩꯈꯣꯏ ꯇꯤꯟꯅꯗꯕ ꯅꯠꯇ꯭ꯔꯒ ꯃꯣꯏ ꯇꯣꯉꯥꯟꯕ ꯇꯣꯉꯥꯟꯕ ꯃꯤꯅꯦ ꯑꯩꯈꯣꯏ ꯖꯦꯂꯤꯌꯥꯟ ꯃꯤꯁꯦ ꯌꯧꯗꯦꯗ
ꯃꯤꯗꯤ ꯌꯥꯝ ꯌꯥꯝꯗ ꯌꯥꯝ
ꯃꯤꯗꯤ ꯌꯥꯝꯅꯤ ꯌꯥꯝꯃꯤꯗ ꯍꯣꯏ ꯑꯩꯈꯣꯏ ꯁꯣꯁꯥꯏꯇꯤ ꯃꯤ ꯌꯥꯝꯕꯅꯦ ꯖꯗꯣ ꯃꯤꯂ ꯍꯣꯏ ꯑꯃ ꯂꯩꯗꯤ ꯂꯩꯅꯤ ꯃꯤꯗꯤ ꯌꯥꯝ ꯌꯥꯝꯃꯥꯟꯕꯅꯦ ꯑꯗꯨ ꯑꯣꯏꯔꯁꯨ ꯑꯩꯈꯣꯏꯒꯤ ꯃꯤ ꯂꯩꯇꯕꯒꯤ
ꯅꯪꯗꯤ ꯀꯩꯗꯧꯉꯩ ꯗꯤꯅꯔ ꯆꯥꯒꯤꯔꯣ ꯄꯨꯡ ꯀꯌꯥꯗ
ꯄꯨꯡ ꯑꯍꯣ ꯅꯠꯇꯦ ꯄꯨꯡ ꯑꯩꯠ ꯊꯥꯔꯇꯤ ꯅꯥꯏꯟ ꯇꯥꯔꯝꯗꯥꯏꯗ
ꯑꯦꯠ ꯊꯥꯔꯇꯤ ꯅꯥꯏꯟ ꯑꯣ
ꯑꯥ
ꯆꯞ ꯆꯥꯏꯅꯦ ꯑꯩꯈꯣꯏꯁꯨ ꯍꯧꯖꯤꯛ ꯊꯣꯡꯅꯁꯨ ꯑꯗꯨꯝ ꯆꯥꯕꯅꯤ
ꯑ ꯆꯥꯛꯇꯣ ꯂꯥꯝꯔꯛꯄꯒꯨꯝ ꯇꯧꯕ ꯑꯩꯗ ꯇꯨꯝꯈ꯭ꯔꯕ ꯉꯁꯥꯏꯗꯣ
ꯎꯝ
ꯍꯧꯖꯤꯛꯅ ꯍꯧꯒꯂꯒ ꯏꯃꯥꯟꯅꯕꯤ ꯑꯩꯈꯣꯏꯁꯨ ꯇꯨꯝꯉ ꯏꯃꯥꯟꯅꯕꯤ ꯑꯃꯒꯤ ꯔꯨꯝꯗ ꯆꯠꯂꯒ ꯋꯥꯔꯤ ꯆꯨꯅꯥꯕꯅꯤ ꯍꯧꯖꯤ
ꯑꯣ ꯅꯪ ꯁꯨ ꯀꯔꯤꯅꯣ ꯕꯤꯁꯀꯦꯠꯀꯨꯝꯄꯥ ꯁ꯭ꯅꯦꯛ ꯈꯔ ꯈꯔ ꯅꯪꯒꯤ ꯀꯔꯤꯅꯣ ꯊꯝꯃꯣ
ꯑꯁ ꯊꯝꯔꯁꯦ ꯕꯤꯁꯃꯤꯠꯗ ꯇꯥꯅꯤꯡ ꯗꯦꯕ ꯌꯥꯝꯅ
ꯑꯗꯨ ꯑꯣꯏꯔꯁꯨ ꯆꯥꯛ ꯂꯝꯕ ꯀꯥꯟꯗꯀꯣ ꯐꯥꯕꯅꯦ ꯑꯩꯈꯣꯏ ꯆꯥꯛ ꯂꯥꯝꯗꯣꯏꯅꯦ ꯆꯥꯅꯤꯡꯗ꯭ꯔꯁꯨ ꯆꯥꯕꯅꯤꯗ
ꯑ ꯆꯥꯛ ꯄꯨꯈꯠꯂꯒꯥ ꯆꯥꯌꯦ ꯕꯤꯁꯀꯤꯠꯁꯨ ꯂꯩꯌꯦ ꯇꯨ ꯑꯣꯏꯔꯁꯨ ꯆꯥꯛꯇꯨꯅ ꯎꯈꯠꯂꯒ ꯀꯣ ꯊꯝ ꯊꯝꯂꯒ ꯆꯥꯏ
ꯑꯣ ꯑꯣ ꯐꯩꯅꯦ
ꯕꯤꯁꯀꯤꯠꯗꯣ ꯆꯥꯅꯤꯡꯗꯦ ꯍꯤ ꯇꯥꯛ ꯆꯅꯤꯡꯉꯥꯏ ꯆ ꯆꯥꯏ ꯎꯝ ꯑꯌꯨꯛꯇ ꯕ꯭ꯔꯦꯛꯐꯥꯁꯀꯨꯝꯕ ꯆꯥꯕ ꯆꯠꯅꯤꯡꯗ꯭ꯔꯗꯤ ꯑꯩ ꯕꯤꯁꯀꯤꯠꯇꯣ ꯆꯥꯅꯤꯡꯉꯥꯏꯅꯦ ꯍꯟꯅ ꯄꯨꯔꯛꯄꯅꯦꯕ ꯑꯗꯨ ꯆꯥꯅꯤꯡꯗꯕ
ꯑꯣ ꯑꯣ ꯍꯥꯎꯗꯤ ꯍꯥꯎ ꯇꯕꯅꯤ ꯍꯣꯏ
ꯆꯥꯅꯤꯡꯗꯔ꯭ꯦ ꯀꯔꯤꯁꯨ ꯕꯤꯁꯀꯤꯠꯁꯨ ꯍꯥꯎꯇꯔ꯭ꯦ ꯍꯧꯖꯤꯛꯀꯥꯟꯗꯤ
ꯑꯉꯥꯡ ꯑꯣꯏ ꯑꯉꯥꯡ ꯅꯪ ꯋꯔꯤꯁꯤꯗꯤ ꯕꯤꯁꯀꯤꯠꯁꯨ ꯍꯧꯕꯀꯣ
ꯑꯥ
ꯍꯧꯖꯤꯛ ꯀꯟꯁꯦ ꯕꯤꯁꯀꯤꯠꯒꯨꯝꯕ ꯍꯥꯎꯗꯤ ꯍꯥꯎꯇ꯭ꯔꯦ ꯑꯗꯨ ꯑꯩꯈꯣꯏ ꯌꯨꯝꯗ ꯂꯩꯕ ꯕꯤꯁꯀꯤꯠ ꯑꯃꯗꯣ ꯑꯥ ꯅꯣꯏꯗ ꯂꯩꯕ꯭ꯔꯥ ꯂꯩꯇꯕ꯭ꯔꯥ ꯈꯪꯗꯦ ꯃꯃꯤꯡ ꯍꯥꯔꯞꯁ ꯍꯥꯏꯅ
ꯑꯣ ꯑꯧ ꯑꯃ ꯑꯥꯎ ꯑꯧ ꯒ꯭ꯔꯤꯟꯒꯤꯗꯨꯔꯥ
ꯍꯣꯏ ꯍꯣꯏ ꯑꯗꯨ ꯐꯪꯕ꯭ꯔꯥ
ꯑ ꯑ ꯐꯃꯗꯦ
ꯑꯗꯨ ꯐꯔꯦꯅꯦ ꯑꯗꯨꯗꯤ ꯌꯥꯝ ꯍꯥꯎꯕꯅꯦ ꯍꯧꯖꯤꯛꯁꯨ
ꯑꯩꯗꯤ ꯆꯥꯅꯤꯡꯗ꯭ꯔꯦ ꯑꯩ ꯑ ꯗꯦꯜꯂꯤ ꯍꯥꯏꯕ ꯃꯇꯝꯗ ꯏꯆꯦꯅ ꯄꯦꯀꯦ ꯑꯃ ꯀꯣ ꯂꯥꯏꯔꯒ ꯐꯝꯃꯝꯅꯤ ꯑꯩꯕꯨꯁꯨ ꯆꯥꯎꯑꯣꯅ ꯑꯩꯗꯤ ꯍꯥꯏꯅꯗ꯭ꯔꯦ ꯃꯅꯝꯗꯨ
ꯑ ꯑꯩꯗꯤ ꯑꯗꯨ ꯌꯥꯝ ꯆꯥꯕ ꯍꯥꯔꯞꯁ
ꯑ ꯅꯍꯥꯟꯗꯤ ꯌꯥꯝ ꯅꯍꯥꯎꯔꯒ ꯂꯩꯝꯅꯦ ꯍꯧꯖꯤꯛꯇꯤ ꯌꯥꯗ꯭ꯔꯦ
ꯑꯣ ꯑꯣ ꯎꯝ
ꯅꯣꯏꯗꯤ ꯄꯨꯡ ꯀꯌꯥꯗ ꯆꯥꯛ ꯆꯥꯗ꯭ꯔꯣ
ꯑꯩꯈꯣꯏꯁꯨ ꯅꯣꯏꯒ ꯆꯞ ꯃꯥꯟꯅꯩꯗ ꯑꯦꯠ ꯊꯥꯔꯇꯤ ꯅꯥꯏꯟꯒꯨꯝꯕꯗ ꯑꯗꯨꯝ ꯇꯥꯔꯅꯤ
ꯍꯧꯖꯤꯛ ꯊꯨꯅ ꯊꯣꯡꯂꯁꯨ ꯀꯣ
ꯎꯝ
ꯎ ꯎꯝ
ꯅꯪꯅ ꯅꯅꯥꯎ ꯅꯨꯄꯤꯒꯤꯁꯨ ꯇꯧꯕ꯭ꯔꯣ
ꯎꯝ ꯑꯩꯒꯤ ꯏꯅꯥꯎꯅꯨꯄꯤ ꯅꯠꯇꯕ ꯏꯆꯦꯒꯤ ꯃꯥꯒꯤ ꯃꯆꯥꯅꯨꯄꯤ ꯀꯣ
ꯑꯣ
ꯃꯥꯁꯦ ꯋꯥꯔꯤ ꯁꯥꯗꯦꯕ ꯑꯗꯨ ꯑꯩꯅ ꯇꯧꯕꯤꯒꯦꯔꯅ ꯈꯟꯕꯅꯦꯕꯥ ꯃꯥꯒꯤꯗ ꯃꯥ ꯑꯩꯒꯤꯗꯤ ꯂꯧꯔꯣꯏ ꯎꯝ
ꯐꯩꯀꯣ ꯑꯩꯒꯁꯨ ꯂꯩꯔꯝꯕꯗꯤ ꯇꯧꯍꯥꯟꯅꯗꯕꯅꯦ ꯁꯤ
ꯌꯥꯔꯦ ꯑꯩꯁꯨ ꯍꯦ ꯍꯦ ꯍꯦ ꯍꯦ ꯍꯦ
ꯎꯝ
ꯍꯣꯏ ꯅꯪ ꯅ ꯑꯗꯨ ꯀꯣꯂꯦꯖ ꯀꯥꯔꯒ ꯃꯇꯝ ꯂꯩꯇꯦ ꯍꯥꯏꯔꯗꯤꯀꯣ ꯌꯥꯕꯅꯦ
ꯈꯪ ꯅꯥꯕꯁꯨ ꯌꯥꯝꯕꯅꯤꯅ ꯊꯨꯒꯅꯤ ꯍꯦꯃꯨꯀ
ꯅꯨꯃꯤꯠ ꯑꯅꯤꯗ ꯂꯣꯏꯒꯦꯅ ꯇꯧꯕ ꯑꯩ
ꯑ ꯑꯩꯁꯨꯗꯅꯤ
ꯑ ꯔꯣꯏꯈ꯭ꯔꯅꯤꯗ ꯅꯪꯒꯤꯗꯤ
ꯋꯥꯠ ꯂꯦ
ꯑꯣ ꯑꯗꯨꯗꯤ ꯑꯗꯨꯝ ꯀꯣꯜ ꯇꯧꯔꯛꯑꯣ ꯀꯔꯤꯁꯨ ꯀꯥꯏ
ꯑꯣ ꯍꯧꯔꯦꯟ ꯅꯨꯡꯗꯥꯡꯁꯨ ꯇꯧꯔꯛꯀꯦ ꯑꯃꯨꯛꯀ
ꯎꯝ ꯆꯥꯛ ꯆꯥꯕ ꯂꯣꯏꯔꯒ ꯀꯣ
ꯑꯣ ꯑꯩꯗꯣ ꯃꯤꯉꯣꯟꯗ ꯇꯧꯅꯤꯡꯉꯥꯏ ꯄꯥꯝꯃꯨꯔꯛꯈ꯭ꯔꯦꯕ ꯂꯩꯇꯕ ꯍꯥꯎꯈ꯭ꯔꯕꯒꯤ ꯑꯩꯈꯣꯏꯒꯤ ꯃꯤ ꯈꯛꯇꯒꯤ ꯃꯥꯡꯍꯟꯅꯤꯡꯈ꯭ꯔꯦꯕ ꯁꯤꯁꯦ
ꯑꯦ ꯁꯨꯗꯝ ꯈꯜꯦ ꯃꯥ ꯁꯤꯗꯤꯒꯤ ꯍꯥꯎ ꯅ ꯀꯣ ꯌꯥꯔꯗꯤ ꯑꯩꯈꯣꯏꯒꯤ ꯃꯤꯗꯣ ꯂꯧꯅꯤꯡꯕ ꯃꯤ ꯂꯩꯔ ꯗꯤ ꯑꯗꯨꯝ ꯇꯧꯊꯣꯛꯁꯦꯅ ꯈꯟꯕꯅꯦ ꯑꯩꯁꯨ ꯏꯃꯥꯟꯅꯕꯤ ꯑꯩꯈꯣꯏ ꯃꯣꯏꯒꯤ ꯂꯣꯏꯈ꯭ꯔꯕꯒꯤꯀꯣ ꯇꯧꯔ ꯑꯣ ꯇꯧꯔꯛꯑ ꯇꯧꯔꯛꯑ ꯍꯥꯏꯔꯒ ꯂꯩꯅꯦ ꯃꯣꯏꯒꯤ ꯇꯧꯔꯒ ꯆꯠꯇꯕ ꯑꯗꯨꯒ
ꯑꯣ ꯑꯝ ꯑꯁꯤꯁꯤ ꯂꯝꯝꯕ ꯍꯥꯏꯗꯤ ꯇꯥꯎꯅꯤꯡꯉꯥꯏ ꯋꯥꯠꯂꯤꯕ꯭ꯔꯥ ꯈ꯭ꯔꯥ
ꯑ ꯍꯣꯏ
ꯑꯩꯁꯨ ꯅꯦꯛꯁ ꯋꯤꯛꯇꯗꯤ ꯂꯣꯏꯗꯤ ꯂꯣꯏ ꯅꯤꯡꯕ
ꯑ ꯅꯦꯛꯁ ꯅꯦꯛꯁ ꯋꯤꯛ ꯗꯤꯁ ꯋꯤꯛ ꯇꯧꯧꯕ ꯍꯣꯏ
ꯑꯣꯗꯤꯁ
ꯑ ꯑ ꯅꯦꯛꯁ ꯋꯤꯏꯛꯅꯦ ꯅꯦꯛꯁ ꯋꯤꯏꯛ ꯍꯧꯖꯤꯛꯇꯤ ꯂꯣꯏꯈ꯭ꯔꯅꯤꯅ ꯅꯪ ꯆꯨꯝꯃꯦ ꯅꯪ ꯆꯨꯝꯃꯦ ꯗꯤ ꯁꯨꯋꯏꯗꯗꯤ ꯉꯁꯤ ꯂꯣꯏꯔꯦꯗꯅꯀꯣ ꯑꯩ ꯑꯃꯨꯛꯀ ꯀꯥꯎꯈ꯭ꯔꯔꯤꯕ
ꯇꯀꯤ ꯑꯩꯗꯣ ꯎꯝ ꯈꯔ ꯊꯣꯛꯨꯎꯅ ꯂꯣꯏꯅꯤꯡꯈ꯭ꯔꯦꯕ ꯁꯤꯒꯤꯁꯦ
ꯎꯝ
ꯍꯌꯦꯡ ꯋꯥꯏ ꯑꯃꯨꯛꯀ ꯁꯨꯃꯥꯏꯅ ꯀꯩꯅꯣ ꯇꯧꯔꯗꯤ ꯐꯔꯛ ꯇꯥꯔꯗꯤ ꯃꯊꯥ ꯁꯥꯌꯦꯕ
ꯑꯗꯨꯅꯦ
ꯅꯪꯅ ꯍꯥꯏꯕ ꯋꯥꯔꯤꯁꯦ ꯑꯆꯨꯝꯕ ꯉꯥꯛꯇꯅꯤ
ꯍꯌꯦꯡ ꯍꯪꯆꯤꯠ ꯈꯔ ꯇꯧꯔꯛꯀꯅꯤ ꯁꯤꯍꯤꯍꯤ
ꯂꯣꯏꯁꯤꯜꯂꯒ ꯅꯨꯡꯉꯥꯏꯅ ꯂꯩꯅꯤꯡꯈ꯭ꯔꯦꯕ
ꯎꯝ ꯅ ꯍꯌꯦꯡꯗꯤ ꯆꯠꯀꯅꯤꯀꯣ
ꯍꯣꯏ ꯗꯗꯤ ꯑꯃꯨꯛꯀ ꯆꯠꯂꯅꯤ ꯍꯌꯦꯡ ꯑꯃꯨꯛꯀ ꯅꯦꯛꯁ ꯋꯤꯛ ꯁꯦꯇꯔꯗꯦꯗ ꯁꯨꯇꯤ ꯂꯩꯔꯅꯤ
ꯑꯣ ꯑꯣ ꯄꯨꯡ ꯀꯌꯥꯗ ꯍꯧꯒꯦꯔꯥ ꯅꯪ ꯀ꯭ꯂꯥꯁꯁꯤ
ꯑꯩꯈꯣꯏ ꯍꯟꯗꯛꯇꯣ ꯗ꯭ꯌꯨꯇꯤ ꯑꯌꯨꯛꯇ ꯆꯠꯄꯗꯣ ꯑꯩꯈꯣꯏꯒꯤ ꯗꯣꯛꯇꯔ ꯅꯨꯄꯤ ꯂꯥꯛꯇꯕꯒꯤꯀꯣ ꯑ ꯍꯟꯗꯛꯇꯤ ꯑꯩꯈꯣꯏ ꯏꯁꯥꯅ ꯆꯠꯂꯒ ꯄꯦꯁꯟꯒꯨꯝꯕ ꯂꯩꯕ꯭ꯔꯥꯅ ꯌꯦꯡꯉꯤ ꯕꯠ ꯆꯠꯄꯅꯦ ꯑꯗꯨꯒꯤ ꯊꯦꯡ ꯊꯦꯡꯅ ꯆꯠꯂꯦ ꯍꯥꯏ ꯄꯨꯡ ꯅꯥꯏꯟ ꯊꯥꯔꯇꯤꯒꯨꯝꯕꯗ ꯅꯍꯥꯟꯗꯤ ꯇꯦꯟ ꯇꯥꯕꯗ ꯆꯠꯂꯦ
ꯎꯝ ꯎꯝ
ꯅꯏꯟ ꯊꯥꯔꯇꯤꯒꯨꯝꯕꯗꯀꯣ
ꯑꯣ
ꯎꯝ ꯑꯗꯨꯗꯤ ꯄꯨꯡ ꯀꯌꯥꯗ ꯇꯨꯝꯕ꯭ꯔꯥ ꯅꯪꯗꯤ
ꯑꯁ ꯉꯟꯅ ꯇꯨꯝꯕ ꯅꯨꯃꯤꯠꯅꯌꯦ
ꯑ